ꯍꯜꯂꯧ
ꯇꯥꯗ꯭ꯔꯣ
ꯍꯜꯂꯣ
ꯑ ꯇꯥꯗꯕ꯭ꯔꫭ
ꯇꯥꯔꯦ ꯇꯥꯔ‌ꯦ
ꯎꯝ
ꯀꯅꯥ
ꯑꯩꯈꯣꯏꯗꯤ ꯍꯌꯦꯡ ꯀꯤꯍꯣꯝ ꯆꯥꯕ ꯆꯠꯇꯣꯏꯅꯦ ꯏꯃꯥꯟꯅꯕꯤꯒ ꯂꯩꯌꯦ
ꯀꯥꯏꯗ ꯀꯤꯍꫭꯝ ꯆꯥꯕ
ꯑꯥꯗ ꯀꯤꯍꯣꯝ ꯍꯧꯐꯝ ꯆꯤꯡꯗ
ꯎꯝ ꯎꯝ ꯎꯝ ꯑꯩꯁꯨ ꯄꯨꯔꯛꯑꫭ
ꯄꯨꯔꯛꯀꯦ
ꯎꯝ ꯀꯤꯍꯣꯝꯗꯤ ꯆꯥꯅꯤꯡꯉꯦ
ꯐꯤꯕꯝ ꯆꯥꯅꯤꯡꯉꯦ ꯆꯠꯂꯨꯁꯤꯗꯅ ꯂꯥꯛꯑꯣꯗꯅ
ꯎꯝ ꯂꯥꯛꯅꯤꯉꯥꯏ ꯒꯥꯔꯤ ꯂꯩꯇꯔ‌ꯦ ꯒꯥꯔꯤ ꯂꫭꯏ ꯄꯨꯒ꯭ꯔꯦ
ꯉꯁꯤ ꯅꯠꯇꯤꯑꯦ ꯍꯌꯦꯡꯅꯦ
ꯑꯣ ꯍꯌꯦꯡꯗꯤ ꯑꯩ ꯊꯕꯛ ꯂꯩꯔꯤꯗ ꯍꯌꯦꯡꯗꯤ ꯁꯟꯗ‌ꯦꯅꯤꯅ
ꯀꯗꯥꯥꯏꯏꯗꯅꯣ ꯀꯗꯥꯏ ꯆꯠꯇꯣꯏꯅꯣ
ꯎꯝ ꯁꯟꯗꯩꯗꯤ ꯑꯩꯈꯣꯏ ꯈꯨꯟꯗ ꯊꯕꯛ ꯂꯩꯌꯦ
ꯎꯝ ꯆꯔꯆ ꯇꯥꯗꯣꯏꯔꯣ
ꯎꯝ ꯆꯥꯥꯁꯇꯤ ꯑꯌꯨꯛꯇ ꯀꯥꯒꯅꯤ ꯅꯨꯃꯤꯗꯥꯡ ꯋꯥꯏꯔꯝ ꯀꯥꯒꯅꯤ ꯑꯌꯨꯛꯇꯗꯤ ꯑꯩ ꯆꯠꯂꯔꯣꯏ ꯕꯣꯜ ꯌꯦꯡꯒꯅꯤ ꯑꯩꯈꯣꯏ ꯄꯥꯔꯇꯤ ꯁꯥꯟꯅꯒꯅꯤ
ꯏꯌꯥꯝꯕ ꯁꯥꯟꯅꯒꯅꯤ ꯏꯌꯥꯝꯕ ꯃꯦꯁꯤ ꯁꯥꯟꯅꯒꯅꯤ
ꯑꯥ
ꯑꯗꯨꯅ ꯌꯦꯛ ꯆꯠꯂꯔꯣꯏ ꯅꯨꯃꯤꯗꯥꯡ ꯋꯥꯏꯔꯝꯒꯤ ꯄꯨꯡ ꯑꯅꯤ ꯑꯗꯨꯋꯥꯏꯗ ꯆꯥꯔꯖꯇꯨꯃꯤ ꯆꯠꯀꯅꯤ ꯑꯗꯨꯒ ꯏꯁꯩ ꯇꯝꯃꯨꯗꯣꯏꯅꯤ ꯑꯦꯑꯦ
ꯀꯔꯤꯒꯤ ꯀꯩ ꯊꯧꯔꯝ ꯂꯩꯒꯦ ꯁꯛꯅꯤꯡꯉꯥꯏ
ꯎꯝ ꯊꯧꯔꯝ ꯂꯩꯕ ꯅꯠꯇꯦ ꯀꯩꯅꯣꯝꯃ ꯁꯣꯔ ꯁꯨꯔ ꯍꯥꯏꯕ꯭ꯔꯥ ꯁꯨꯔ ꯁꯨꯔꯗꯣ ꯑꯗꯨ ꯇꯝꯕ ꯆꯠꯇꯣꯏꯅꯤ ꯗꯗꯤ ꯂꯥ ꯆꯣ ꯇꯕꯗꯨ
ꯑꯣ ꯑꯣ ꯑꯣ ꯑꯣ
ꯑ ꯍ
ꯑꯗꯨꯝ ꯇꯝꯕ꯭ꯔꯣ ꯃꯤ ꯃꯌꯥꯝ
ꯑ ꯈꯔ ꯑꯗꯨꯝ ꯇꯝꯃꯤꯗ ꯑꯗꯨ ꯑꯩꯗꯤ ꯅꯧꯅ ꯇ ꯅꯧꯅ ꯌꯥꯎꯗꯣꯏꯅꯤꯗ
ꯎꯝꯍ ꯅ ꯌꯨꯝꯗꯒ ꯁꯨꯡꯂꯩ ꯂꯩꯔꯝꯗꯧ ꯃꯥꯟꯗꯦꯅꯦ ꯍꯥꯟꯅꯗꯤ ꯍꯟꯇꯛ ꯈꯛꯇꯪ ꯂꯩꯕ ꯃꯥꯜꯂꯤꯅꯦ ꯅꯪꯁꯦ
ꯎꯝ ꯌꯨꯝꯗ ꯄꯥꯛ ꯂꯩꯇꯦ
ꯁꯍꯔꯗ ꯑꯃꯨꯛ ꯂꯩ ꯑꯃꯔꯣꯝꯗ ꯑꯃꯨꯛ ꯂꯩ
ꯑꯥ
ꯃꯔꯛ ꯃꯔꯛꯇꯗꯤ ꯑꯇꯤꯌꯥ ꯗꯁꯨ ꯂꯩ
ꯀꯃꯥꯏꯅ
ꯍ ꯍ ꯍ ꯍ ꯑ ꯑꯩꯒꯤ ꯍꯩꯅꯕꯤ ꯑꯃ ꯂꯩꯌꯦ ꯍꯝ ꯍꯝ ꯍꯝ
ꯀꯃꯥꯏꯅ ꯅꯣꯕ
ꯑꯍ
ꯌꯥꯝ ꯉꯥꯎꯁꯤꯟꯅꯕ ꯖꯥꯠꯂꯣ
ꯔꯍꯥ
ꯌꯥꯝ ꯉꯥꯎꯁꯤꯟꯅꯕ ꯖꯥꯠꯂꯣ
ꯎꯝ ꯉꯥꯎꯁꯤꯟꯅꯕ ꯍꯥꯏꯁꯦ ꯈꯪꯗꯦ ꯉꯥꯎꯁꯤꯟꯅꯔꯝꯕ ꯌꯥꯏ ꯌꯥꯔꯝ ꯉꯥꯎꯁꯤꯟꯅꯔꯝꯗꯕ ꯌꯥꯏ
ꯎꯝ ꯎꯝ ꯎꯝ ꯍꯩꯒ꯭ꯔꯦꯗ ꯑꯋꯥ ꯉꯥꯡꯕꯁꯦ
ꯀꯃꯥꯏꯇ ꯀꯥꯏꯗꯒꯤ ꯍꯩꯇꯦꯍꯦ ꯋꯥ ꯉꯥꯡꯕꯒ
ꯍꯌꯦ ꯍꯌꯦ
ꯀꯃꯥꯏꯅ
ꯍꯩꯔꯤꯅꯤ ꯀꯩꯅꯣ ꯈꯪꯉꯤꯅꯦ ꯑꯩꯅ
ꯎꯝ ꯃꯤꯅ ꯑꯗꯨꯝ ꯍꯥꯏꯌꯦ ꯅꯪ ꯋꯥ ꯉꯥꯡꯕꯗꯤ ꯌꯥꯝ ꯍꯩꯈ꯭ꯔꯥ ꯄꯣꯠꯅꯤ ꯍꯥꯏꯌꯦ
ꯎꯝ ꯎꯝ ꯎꯝ ꯍꯏꯌꯦ
ꯑꯩꯅ ꯑꯩꯅꯗꯤ ꯍꯩꯇꯦ ꯃꯤꯒ ꯉꯥꯡꯅꯕ ꯍꯩꯇꯦ ꯅꯨꯡꯉꯥꯏꯁꯨ ꯅꯨꯡꯉꯥꯏꯇꯕꯅꯤ ꯍꯥꯏꯌꯦ ꯑꯗꯨ ꯃꯣꯏꯅ ꯑꯁ ꯅꯨꯡꯉꯥꯏ ꯅꯨꯡꯉꯥꯏ ꯍꯥꯏꯌꯦ ꯀꯃꯥꯏ ꯅꯨꯡꯉꯥꯏꯔꯤꯅꯣ ꯈꯪꯗꯦ ꯍꯥꯏꯗꯤ ꯋꯥ ꯉꯥꯡꯕꯁꯦ ꯄꯛꯅ ꯀꯔꯤ ꯍꯥꯏꯁꯤꯒꯦ
ꯎꯝ
ꯈꯣꯟꯗꯥ ꯑꯃꯝ ꯇꯧꯕꯅꯤꯅꯦꯠ ꯁꯠ ꯀꯠ ꯀꯠꯇ ꯑꯗꯨꯝ ꯉꯥꯡꯕꯅꯦ ꯑꯩꯗꯤ
ꯋꯥ ꯉꯥꯡꯕ ꯑꯗꯨꯝ ꯍꯩꯌꯦꯕ ꯅꯪꯗꯨ
ꯅꯥꯍꯟꯁꯨ ꯑꯈꯣꯏ ꯕꯥꯅ ꯉꯥꯡꯉꯤꯅꯦ ꯋꯥ ꯉꯥꯡꯕꯗꯤꯃꯩ ꯅꯪ ꯋꯥ ꯉꯥꯡꯕꯗꯨ ꯁꯣꯠ ꯀꯠꯇ ꯌꯥꯝ ꯉꯥꯡꯃꯜꯂꯦ ꯅꯣꯏ ꯕꯅ ꯑꯃꯨꯛ ꯆꯩꯔꯛꯀꯅꯤ ꯂꯧ ꯂꯧ
ꯌꯨꯝꯗꯗꯤ ꯅꯣꯏ ꯂꯣꯟꯅ ꯂꯣꯏ ꯉꯥꯡꯅꯕ꯭ꯔꯥ
ꯑꯥ ꯌꯨꯝꯗꯗꯤ ꯑꯩꯈꯣꯏ ꯂꯣꯟ ꯉꯥꯡꯅꯗ꯭ꯔꯗꯤ ꯀꯔꯤ ꯉꯪꯅꯅꯤ
ꯃꯩꯇꯩꯂꯣꯟ ꯉꯥꯡꯅꯕ꯭ꯔꯥ ꯈꯟꯕ
ꯎꯝ ꯃꯔꯛ ꯃꯔꯛꯇꯗꯤ
ꯑꯥ ꯀꯣꯂꯦꯖ ꯀꯌꯥꯝ
ꯀꯔꯤ
ꯅꯣꯏ ꯌꯨꯝꯗꯒꯤꯅꯦ
ꯑꯥ
ꯀꯤꯂꯣꯃꯤꯇꯔ ꯀꯌꯥ ꯆꯠꯀꯦꯕ
ꯀꯤꯂꯣꯃꯤꯇꯔ ꯐꯥꯏꯚ ꯁꯤꯛꯁ ꯁꯚꯦꯟ ꯃꯨꯛ
ꯎꯝ
ꯑꯁ ꯁꯤꯗꯤ ꯀꯩꯅꯣꯃ ꯑꯩꯈꯣꯏ ꯀꯣꯂꯦꯁ ꯑꯩꯈꯣꯏ ꯀꯣꯂꯦꯖꯇꯗꯤ ꯋꯥꯀꯤꯡ ꯆꯦꯜꯂꯒ ꯌꯥꯎꯕ ꯉꯝꯕꯒꯤ ꯆꯥꯡꯅꯤꯗ
ꯎꯝ ꯎꯝ ꯎꯝ ꯅꯛꯑꯦ ꯅꯛꯑꯦ ꯑꯗꯨꯝ
ꯑꯩ ꯍꯥꯟꯅ ꯐꯖꯅ ꯆꯦꯜꯂꯤꯉꯩꯗꯗꯤ ꯂꯥꯏ ꯂꯥꯏꯅ ꯌꯧꯢꯗ ꯑꯃꯨꯛ ꯍꯜꯂꯛꯏꯅꯤ ꯆꯦꯜꯂꯒ ꯑꯃꯨꯛ ꯆꯠꯂꯦ ꯑꯃꯨꯛ ꯍ ꯍꯧꯖꯤꯛꯇꯕꯨ ꯍꯧꯖꯤꯛꯇꯕꯨ ꯆꯦꯟꯗ꯭ꯔꯤꯌꯦ ꯆꯦꯟꯒꯅꯤ ꯑꯃꯨꯛ
ꯎꯝ
ꯑꯩ ꯊꯕꯛ ꯂꯩꯔꯤ ꯊꯕꯛ ꯀꯩꯅꯣ ꯆꯦꯜꯂꯦ ꯍꯥꯏꯔꯗꯤ ꯊꯕꯛꯇꯨ ꯈꯪꯉꯝꯃꯅꯤ ꯀꯔꯤ ꯊꯕꯛꯅꯣꯗ ꯃꯆꯦꯟꯕꯒꯤ ꯊꯕꯛ ꯑꯣꯏꯔꯗꯤ ꯀꯔꯤ ꯊꯕꯛ ꯑꯣꯏꯔꯝꯃꯅꯤ ꯁꯦ ꯈꯪꯉꯝꯃꯅꯤꯕ ꯃꯤ ꯂꯣꯏꯅ ꯀꯔꯤ ꯑꯣꯏꯔꯝꯗꯧ ꯃꯥꯟꯒꯦ
ꯁꯤꯐꯥꯏ
ꯍꯦꯍꯦꯍꯦ ꯃꯥꯅꯤ ꯃꯥꯅꯤ
ꯎꯝ
ꯑꯦꯍꯦ ꯅꯍꯥꯟꯅ ꯐꯪꯉꯝꯅꯦ ꯅꯍꯥꯟꯅ ꯐꯪꯉꯝ ꯗꯣꯏꯅꯤꯗ ꯑꯩꯅ ꯅꯦꯒ꯭ꯂꯦꯛ ꯇꯧꯕꯣꯏꯅꯤꯗ
ꯑꯗꯣ ꯐꯪꯍꯜꯂꯣ ꯀꯩꯗꯧꯔꯒꯦ
ꯎꯝ ꯐꯪꯕꯗꯤ ꯐꯪꯅꯅꯕ ꯇꯧꯒꯅꯤ ꯍꯧꯖꯤꯛ ꯉꯥꯏꯍꯥꯛ ꯂꯩꯔ ꯉꯥꯏꯍꯥꯛ ꯂꯩꯔꯗꯤ ꯆꯦꯟꯕ ꯍꯧꯔꯅꯤ ꯑꯗꯨꯗꯩꯗꯤ ꯀꯩꯅ ꯅꯦꯛꯁ ꯃꯟꯗꯗꯤ ꯍꯥꯎꯝꯕ ꯌꯥꯏ ꯍꯟꯗꯛꯇꯤ ꯈꯔ ꯅꯨꯡꯉꯥꯏꯇ꯭ꯔꯦꯕ ꯅꯣ ꯀꯩꯀꯥ ꯆꯨꯕꯅꯤꯅ
ꯆꯦꯟꯕꯗꯨꯢ ꯋꯥꯊꯤ
ꯀꯤꯡ ꯆꯠꯂꯝꯃꯦ ꯑꯗꯨ ꯇꯣꯛꯈ꯭ꯔꯦ
ꯎꯝ ꯑꯩꯗꯤ ꯆꯠꯄ ꯅꯠꯇꯦꯗꯤ ꯆꯦꯟꯕꯅꯤ
ꯆꯠꯄꯅ ꯍꯦꯟ ꯐꯩ ꯍꯥꯏꯌꯦꯕ
ꯎꯝ ꯑꯩꯈꯣꯏꯗꯤ ꯆꯠꯄꯗꯨ ꯌꯥꯗ꯭ꯔꯦ ꯆꯦꯟꯕ ꯅꯠ ꯇꯔꯗꯤ ꯆꯠꯄꯗꯤ ꯆꯠ ꯆꯠꯄꯕꯨꯗꯤ ꯌꯥ ꯑꯩꯈꯣꯏꯅ ꯆꯠꯄꯁꯤꯗꯤ ꯂꯣꯏꯔꯦ ꯆꯤꯡ ꯀꯥꯕ ꯀꯥꯟꯗ
ꯎꯝ
ꯍꯥꯟꯅꯗꯤ ꯀꯣꯏꯕ ꯆꯠꯂꯝꯕꯁꯤ ꯆꯤꯡ ꯀꯥꯔꯒ ꯀꯩꯅꯣꯝꯃ ꯒ꯭ꯔꯤꯟꯂꯦꯟ ꯍꯥꯏꯕ꯭ꯔꯥ ꯀꯩꯅꯣ ꯒ꯭ꯔꯥꯁꯂꯦꯟ ꯍꯥꯏꯕ꯭ꯔꯥ ꯑꯗꯨꯗꯤ ꯌꯥꯝ ꯆꯠꯂꯝꯃꯦꯕꯀꯣ
ꯀꯗꯥꯏꯗ
ꯑꯥ ꯑꯩꯈꯣꯏ ꯈꯨꯟ ꯃꯊꯛꯇ ꯑꯥ ꯃꯊꯛꯇꯅꯦꯕ
ꯎꯝ ꯎꯝ ꯐꯖꯕ꯭ꯔꯥ
ꯐꯖꯩꯌꯦ ꯑꯗꯨꯝ ꯀꯩꯅꯣꯃ ꯀꯤꯂꯣꯃꯤꯇꯔ ꯇꯔꯥ ꯀꯨꯟꯃꯨꯛ ꯈꯛꯇ ꯑꯣꯏꯔꯝꯒꯗ꯭ꯔ ꯑꯗꯨ ꯑꯉꯝꯕꯅꯦꯕ ꯀꯥꯔꯤꯁꯦ ꯑꯁ ꯑꯗꯨ ꯑꯗꯨ ꯃꯇꯝꯗ ꯆꯠꯄꯗꯨꯗꯤ ꯅꯨꯉꯥꯏꯈ ꯄꯣꯠꯅꯤ ꯍꯜꯂꯥꯎ ꯍꯂꯧ ꯀꯩꯅꯣꯅꯦ ꯍꯥꯂꯧ